ꯉ ꯇ ꯑꯔꯔꯕꯣ
ꯇꯔꯦ
ꯀꯗꯧꯔꯃꯤꯅꯣ
ꯆꯥꯛ ꯊꯣꯡꯉꯝꯃꯤꯅꯦ
ꯀꯔꯤ ꯃꯊ
ꯑꯪ ꯁꯣꯏꯗꯣꯡꯒꯦ ꯇꯩꯅꯦ
ꯑꯗꯣ ꯅꯪꯗꯤ ꯆꯥꯛ ꯌꯦꯟꯁꯥꯡ ꯊꯣꯡꯕ ꯌꯥꯝ ꯍꯩ ꯍꯥꯏ ꯀꯃꯥꯏꯅ ꯇꯧꯔꯤꯅꯣ
ꯁ ꯊ ꯒꯤꯕꯥꯏꯅꯦ
ꯎ ꯊꯣꯡꯈꯤꯕꯒꯤꯅꯦ ꯍꯥꯏꯁꯦ ꯑꯗꯨꯝ ꯃꯁꯥꯒꯤꯁꯨ ꯍꯒꯟꯕ ꯃꯤ ꯂꯩꯗꯅ ꯑꯗꯨ ꯑꯣꯏꯔꯔꯕꯅꯤꯅ
ꯈꯪꯗꯦ ꯑꯗꯨꯗꯤ ꯁꯨꯝ ꯊꯣꯡꯗꯣꯏꯅꯦ ꯑꯩꯅ ꯅꯍꯥꯟꯈꯩꯅꯦ ꯑꯩ ꯍꯥꯎꯅꯤ ꯀꯁꯅ ꯈꯪꯗꯦ ꯑꯗꯨꯝ ꯃꯅꯝꯗ ꯈꯪꯉꯤ
ꯃꯗ ꯑꯙꯀ ꯍꯥꯏꯅ
ꯊꯣꯡꯉ ꯊꯣꯡꯉ ꯃꯅ ꯁꯤꯔ ꯀꯗꯤ ꯍꯥꯥꯎꯕꯅꯤ ꯈꯦ
ꯑꯥ
ꯑꯦꯠꯇꯅꯁꯨ
ꯑꯩꯣꯣ ꯃꯃꯤꯅꯦ
ꯀꯗ ꯍꯥꯎ ꯍ
ꯎꯝ ꯍꯥꯏꯗꯤ ꯉꯥ ꯊꯣꯡꯕꯁꯦ ꯀꯃꯥꯏ ꯀꯃꯥꯏꯅ ꯊꯣꯡꯉꯑꯣꯣꯏ ꯄꯣꯁꯦꯁ ꯇ ꯀꯥꯏ ꯀ ꯇꯧꯒꯦꯕ
ꯏ ꯊꯕꯤꯁꯦ ꯑꯩ ꯑꯥ ꯐꯖ ꯉꯥꯁꯦ ꯑ ꯇꯩꯩꯅꯣꯗ ꯑ ꯆꯤꯡꯍꯤꯗ ꯆꯥꯝꯊꯣꯛꯑꯦ
ꯎꯝ
ꯑꯗꯨꯅ ꯉꯥꯏꯍꯤꯡ ꯅꯝꯕꯗꯣ ꯍꯟꯊꯩꯌꯦꯦꯅ ꯑꯗꯨꯒ ꯉ ꯐꯖꯅ ꯉꯥ ꯃꯍꯤ ꯍꯤꯟꯖꯥꯡ ꯃꯍꯨꯠꯁꯨ ꯆꯤꯟꯍꯤ ꯑꯣꯏꯅ ꯍꯥꯄꯦ
ꯃꯁꯨꯣ ꯑꯣ
ꯏꯁꯤꯡ ꯑꯆꯝꯕꯅ ꯍꯥꯞꯄꯕꯨꯗꯤ ꯆꯤꯡꯃꯤꯅ ꯍꯥꯞꯄꯅ ꯅꯪꯉꯒ ꯃꯍꯥꯎ ꯂꯩꯕꯗꯣ ꯑꯗꯨꯁꯨ ꯍꯦꯜꯂꯦ
ꯑꯝ
ꯑꯗꯨꯒꯤ ꯆ ꯑꯣꯏꯅ ꯍꯥꯞꯄꯦ
ꯎꯝ ꯑꯩ ꯉꯁꯤ ꯅꯪ ꯍꯥꯏꯔꯀꯥꯟꯗ ꯈꯪꯉꯤꯁꯤꯅꯦ
ꯑꯦ ꯑꯩ ꯑꯗꯨꯝ ꯍꯥꯞꯄꯤ
ꯍꯥꯏꯗꯤ ꯑꯩꯈꯣꯏꯗꯤ ꯈꯪꯗꯦꯕ ꯑꯗꯨꯝ ꯏꯁꯤꯡ ꯑꯆꯝꯕꯅ ꯆꯥꯝꯃꯦ ꯏꯁꯤꯡ ꯑꯆꯝꯕꯅ ꯑꯗꯨꯝ ꯃꯍꯤ ꯍꯥꯞꯄꯦ
ꯎꯝ ꯑꯗꯣ ꯑꯅ ꯃꯃ ꯃꯇꯝꯗ ꯑꯩꯈꯣꯏꯒꯤ ꯑꯁꯣꯝ ꯅꯥꯀꯟꯒꯤ ꯉꯥꯒꯨꯝꯕꯁꯦ ꯑ ꯁꯤꯗꯤ ꯃꯅ ꯃꯌꯥꯝ ꯀꯟꯁꯤꯔꯤꯗꯅ
ꯎꯝ
ꯑꯗꯨ ꯑꯗꯨꯅ ꯑꯗꯨꯅꯠꯇ꯭ꯔꯒ ꯆꯤꯡꯍꯤꯗꯣ ꯇꯧꯍꯧꯗ꯭ꯔꯒꯗꯤ ꯏꯁꯤꯡꯗꯣ ꯁꯥꯍꯜꯂꯒ ꯑꯣꯏꯅ ꯍꯥꯞꯄꯤꯗꯧ
ꯎꯝ
ꯑꯗꯨ ꯁꯤ ꯇꯧꯅ ꯍꯥ ꯀꯩ ꯃꯅꯝ ꯀꯩꯀꯥ ꯀꯟꯕꯗꯣ ꯑꯗꯨꯗꯦ ꯍꯥꯏꯕꯤ ꯈ
ꯍꯦꯛ ꯍꯧꯕꯗꯩ ꯄ꯭ꯔꯣꯁꯦꯁꯇꯣ ꯍꯥꯏꯐꯦꯠꯠꯇꯥꯛꯍꯥꯎꯅꯦ
ꯑ ꯍꯥꯥ ꯤꯁꯦ ꯆꯤꯡꯍꯤꯗ ꯇꯤꯉ ꯀ ꯊꯕ ꯃꯗꯅ ꯑꯇꯩ ꯑꯇꯩ ꯑꯩꯅ ꯃꯔꯣꯏ ꯃꯔꯥꯡ ꯀꯩ ꯉꯥꯁꯦ ꯃꯤ ꯌꯥꯏꯗ
ꯎꯝ
ꯑꯗꯨꯒ ꯉꯥꯁꯦ ꯑꯩꯈꯣꯏꯒꯤ ꯉꯧꯕ ꯍꯧꯔꯅꯤ ꯂꯧꯈꯠꯂꯒ ꯉꯧꯕ ꯍꯧꯔꯛꯑꯀꯥꯟꯗ ꯈꯔ ꯈꯔ ꯃꯍꯤ ꯊꯣꯛꯂꯛꯄꯒꯤ ꯃꯇꯥꯡꯗꯣ
ꯑꯥ
ꯑꯗꯨꯗ ꯉꯥ ꯃꯆꯥ ꯑꯃꯇꯪꯥꯛꯊ ꯍꯥꯞꯄꯁꯨ ꯑꯗꯨꯝ ꯌꯥꯎꯏꯤ ꯑ ꯉꯥꯔꯤ ꯃꯆꯥ ꯃꯆꯦ ꯑꯃꯇꯪ
ꯎꯝ
ꯑꯍꯤꯡ ꯑꯍꯤꯡ ꯅꯝꯃꯗꯤ ꯉꯥ ꯊꯣꯡꯕꯁꯦ ꯍꯦꯛꯇ ꯍꯥꯎꯗꯕꯗꯨꯒꯤ
ꯎꯝ
ꯑꯗ ꯊ ꯐꯠꯇꯕꯁꯨ ꯑꯗꯨꯝ ꯌꯥꯎꯋꯦ ꯑꯗꯨꯒ ꯆꯦꯡꯍꯤ ꯍꯥꯞꯇꯣꯏ ꯑꯣꯏꯔꯒꯗꯤ ꯀꯩꯝ ꯇꯧꯗ꯭ꯔꯦ ꯆꯦꯡꯍꯤ ꯍꯥꯞꯄꯣꯏꯗ ꯑꯣꯏꯔꯒꯗꯤ ꯍꯥꯏꯗꯤ ꯉꯥꯗꯣ ꯃꯧꯔꯤꯉꯩꯗꯤ ꯏꯁꯤꯡ ꯑꯁꯥꯕ ꯊꯥꯡꯒꯠꯂꯦ
ꯎꯝ
ꯏꯁꯤꯡ ꯑꯁꯥꯕꯗ ꯊꯥꯡꯒꯠꯂꯒ ꯏꯁꯤꯡ ꯑꯁꯥꯕꯁꯤꯗ ꯑꯣꯏꯅ ꯇꯧꯕꯗꯣ ꯏꯁꯤꯡ ꯑꯁꯥꯕꯁꯤꯗꯅ ꯃꯣꯏꯅ ꯍꯥꯞꯄꯒ ꯇꯧꯔꯒꯅ ꯃꯅꯝꯁꯤ ꯀꯟꯕꯗꯣ ꯐꯩꯌꯦꯅ
ꯎꯝ
ꯑꯗꯨꯒꯕ
ꯍꯤꯡ ꯊꯥꯛꯞꯄꯒꯤ ꯃꯇꯥꯡꯗ ꯀꯃꯥꯏꯅ ꯇꯧꯕ
ꯍ ꯍꯤꯡꯗꯣ ꯃꯤꯒꯤ ꯃꯤ ꯊꯥꯎ ꯌꯧꯕꯗꯨ ꯁꯣꯛ ꯇꯧꯕꯗ ꯊꯥꯛꯄꯁꯨ ꯌꯥꯎꯋꯦ ꯑꯗꯣ ꯑꯩꯁꯨ ꯊꯥꯛꯇꯤ ꯊꯥꯛꯑꯦ ꯊꯥꯎꯒꯧꯕꯗ ꯊꯥꯎꯒꯧꯕꯗ ꯊꯥꯛꯍꯧꯗ꯭ꯔꯒꯅ ꯑꯃꯨꯛ ꯃꯍꯤ ꯍꯥꯞꯄ ꯃꯇꯨꯡꯗ ꯑꯗꯨꯝ ꯍꯥꯞꯄꯦꯕ ꯑ ꯇꯅꯒꯁꯅꯕꯨꯣꯏꯗ
ꯑꯣ ꯃ ꯍ ꯑꯣꯏꯅꯅ ꯍꯥ ꯇꯔ ꯃꯄꯨ ꯃꯅ ꯍꯥꯇꯔ ꯄꯪ ꯑꯣꯏꯅ ꯍꯥꯞꯇꯦꯔꯥ ꯀꯃꯥꯏꯅ ꯇꯧꯕꯅꯣ ꯃꯍꯤ ꯇꯤꯡꯉꯒ ꯍꯥꯞꯅꯩꯗꯅ
ꯑ ꯑꯩ ꯑꯁꯨ ꯃ ꯇꯉꯖꯦ ꯍꯥ ꯄꯦ
ꯑꯗꯨꯅꯠꯇꯕ ꯅ ꯊꯥꯎ ꯊꯥꯎ ꯃꯑꯣꯕꯨꯗ ꯍꯥꯞ ꯄꯥꯏ ꯀꯃꯥꯏꯅ
ꯍꯪꯉꯨꯕꯗ ꯍꯥꯞꯄꯗꯗꯤ ꯃꯍꯤ ꯇꯤꯡꯕꯗꯗꯤ ꯌꯥꯗꯤ ꯌꯥꯒꯗꯕꯅꯦ
ꯏ ꯀꯩ ꯅ ꯃ ꯄꯨꯃꯣꯟ ꯍꯥꯏꯒꯗꯔꯕ
ꯑꯥ ꯃꯄꯨꯝꯗ ꯁꯨꯒꯥꯏ ꯍꯥꯏꯐꯦꯠ ꯁꯨꯒꯥꯏꯑꯦꯗꯅ ꯎ ꯀꯩꯅꯣ ꯇꯧꯕ ꯃꯑꯣꯡꯗꯣ ꯑꯗꯨꯒ ꯁꯨꯒꯥꯏꯔꯗ ꯑꯣꯏꯅ ꯍꯥꯄꯦ ꯑꯗꯨ ꯅꯠꯇ꯭ꯔꯒꯅ ꯃꯍꯤ ꯑꯣꯏꯅ ꯍꯥ ꯐꯒꯅ ꯉꯧꯔꯛꯑꯀꯥꯟꯗ ꯃꯍꯤ ꯊꯣꯛꯂꯛꯄꯩ ꯇꯥꯏꯃꯤꯡꯗꯣ
ꯑꯝ
ꯑꯗꯨꯗ ꯍꯥꯄꯦ
ꯑꯣꯝ ꯃꯥ ꯇꯥꯏꯃꯤꯡ ꯇꯥꯏꯃꯤꯡ ꯂꯩ ꯌꯕ
ꯑꯃꯇꯥꯡꯇꯥꯡ ꯑ
ꯎꯝ ꯑꯗꯨꯒ ꯃꯒꯤ ꯍꯥꯞꯄꯩ ꯃꯇꯥꯡꯁꯤꯗꯤ
ꯃ ꯌꯥ ꯄꯦ ꯑꯥꯡꯁꯤꯅ ꯑꯩꯈꯣꯏ ꯃꯇꯨꯡꯗ ꯎꯏꯁꯜꯂꯛꯄꯒꯤ ꯇꯥꯏꯃꯤꯡꯗꯨꯗꯣ
ꯑꯥ
ꯑꯗꯨꯗ ꯃꯇꯨꯡ ꯏꯁꯜꯂꯛꯑꯒ ꯊꯨꯝ ꯈꯤꯇꯪ ꯆꯥꯏ ꯃꯇꯨꯡꯗ ꯃꯇꯨꯡꯗꯣ ꯏꯁꯜꯂꯛꯑꯒ ꯃꯍꯤ ꯀꯪꯁꯤꯜꯂꯛꯄꯒꯤ ꯇꯥꯏꯃꯤꯡꯗꯣ ꯑꯜꯗ ꯍꯥꯐꯦ ꯑ
ꯍꯥꯏꯗꯤ ꯉꯥ ꯊꯣꯡꯕꯁꯦ ꯂꯨꯏ ꯈꯣꯠꯂꯤ ꯌꯥꯝ ꯍꯥꯏꯅꯩꯗꯅ ꯉꯥꯍꯩ ꯊꯣꯡꯕꯁꯤꯅ ꯀꯃꯥꯏ ꯑꯃ ꯇꯧꯒꯦꯕ
ꯑꯥ ꯑꯥ ꯍꯥꯏꯈꯤꯔꯦ ꯌꯥꯝ ꯃꯦꯜꯂꯣꯅ ꯀꯩꯅꯣ ꯇꯧꯁꯦ ꯑꯩꯅ ꯆꯤꯡꯍꯤꯁꯦ ꯆꯥꯝꯃꯤꯁꯦ
ꯎꯝ
ꯉꯥꯍꯩꯗꯣ ꯆꯤꯡꯍꯦꯟ ꯆꯥꯝꯕ ꯅꯠꯇ꯭ꯔꯒ ꯉꯥꯍꯩꯒꯤꯗꯤ ꯃꯅꯝ ꯌꯥꯝ ꯀꯜꯂꯤꯗꯅ ꯑꯇꯩ ꯉꯥꯗꯒꯤꯗꯤ ꯉꯥ ꯍꯥꯏꯔꯤꯕ ꯀꯩꯅꯣ ꯑꯃ ꯁꯔꯦꯡꯒꯅ ꯃꯅꯝꯃꯤꯀꯟ ꯀꯜꯂꯦꯕ ꯑꯗꯨꯅ ꯃꯣꯏ ꯑꯅꯤꯁꯤꯗꯤ ꯏꯁꯤꯡ ꯑꯁꯥꯕꯗ ꯑꯩꯈꯣꯏ ꯍꯥꯏꯐꯦꯠ ꯐꯨꯠꯇꯣꯛꯄꯤꯔꯒ ꯃꯩ ꯊꯥꯎ ꯆꯝ ꯌꯥꯎꯏꯗꯅ ꯑꯥꯡꯗ ꯍꯥꯏꯐꯦꯠ ꯎ ꯎ ꯃꯌꯥꯝ ꯐꯨꯠꯇꯣꯛꯑꯅꯤ ꯑꯗꯨꯒ ꯐꯨꯠꯇꯣꯛꯑꯒ ꯃꯍꯤꯗꯨꯣ ꯆꯤꯡꯊꯣꯛꯈꯤꯗꯣꯏꯅꯦꯕ ꯑꯗꯨꯕꯨ ꯊꯕ ꯌꯥ ꯇ ꯄꯣꯁꯦꯁ ꯑꯗꯨꯝ ꯏ ꯋꯥꯅ ꯃꯥꯅꯔꯦ
ꯎꯝ
ꯑꯥꯟꯕ ꯐ ꯇꯣꯛꯑꯒ ꯑꯩꯈꯣꯏ ꯁꯥ ꯊꯣꯡꯕꯗꯧꯅ ꯃꯣꯏꯗꯤ ꯃꯨ ꯌꯥꯝ ꯌꯥꯎꯕ ꯊꯥꯎ ꯌꯥꯝ ꯌꯥꯎꯕꯗ ꯂꯧꯊꯣꯛꯄ ꯋꯥꯅ ꯍꯥꯎꯗꯣ ꯃ ꯅꯝꯁꯤ ꯌꯥꯂꯨ ꯆꯈꯣꯏ ꯇ
ꯑꯥ ꯑꯗꯣ ꯌꯦꯟ ꯊꯣꯡꯕꯅꯣ ꯀꯃꯥꯏꯅ ꯇꯧꯒꯦꯕ
ꯀꯥꯏꯉꯣ ꯌꯦ ꯐꯣꯕꯗꯤ ꯌꯥ ꯂꯥꯏ ꯎ
ꯁꯨꯝ ꯄꯣꯁꯦꯁ ꯅꯪꯒꯤ ꯍꯩꯖꯕꯤꯗ ꯈꯟꯖꯕꯤꯗ ꯁꯃꯥꯏ ꯇꯦ ꯍꯥꯎ ꯄꯨꯅꯦ ꯌꯥꯕꯗꯣ
ꯑ ꯌꯦꯅꯦꯦ ꯎ ꯌꯦꯟꯗꯤ ꯂꯧ ꯃꯜꯂꯤꯉꯦ ꯆ ꯂꯧꯧꯔꯤꯉꯦ ꯍꯥꯎꯔꯦ
ꯑꯝ
ꯍꯥꯏꯨꯒꯠꯇꯗꯤꯗꯤ
ꯎꯝ
ꯇꯤꯜꯍꯧ ꯇꯤꯜꯍꯧꯗꯅ ꯑꯍꯥꯟꯕꯗ ꯃꯔꯨ ꯃꯔꯥꯡ ꯇꯤꯜꯍꯧꯗꯅ ꯉꯧꯔꯒ ꯀꯩꯅꯣ ꯇꯔꯦ ꯍꯥꯏ ꯀꯕ ꯇꯅꯤꯀ ꯑꯗꯨꯣ ꯉꯧꯕ ꯍꯧꯔꯛꯑꯦ ꯑꯗꯨꯒ ꯁꯥ ꯇꯥꯁꯜꯂꯛꯑꯦ ꯍꯥꯏ ꯀꯥꯟꯗꯨꯗ ꯊꯨꯝ ꯊꯥꯛꯑꯦ ꯊꯨꯝ ꯊꯥꯛꯑꯒ ꯉꯧꯔꯦ ꯑꯗꯨꯒ ꯉꯧꯔꯀꯥꯟꯗ ꯃꯁꯥ ꯎ ꯍꯦꯜꯂꯛꯑꯦ ꯈꯤꯇꯪ ꯑꯩꯈꯣꯏꯒꯤ ꯀꯥꯁꯜꯂꯛꯄꯒꯤ ꯃꯇꯥꯡ ꯄꯥꯗꯧ ꯃꯥꯡꯥꯟꯕꯒꯤ ꯃꯇꯥꯡ ꯑꯃ ꯂꯩꯕꯗꯣ ꯑꯗꯨꯋꯥꯏ ꯀꯥꯟꯗ ꯩꯅ ꯈꯥꯏꯌꯦ ꯃ ꯈꯥꯏꯌꯦ ꯅ ꯍꯟ ꯇꯥꯖꯁ ꯊꯦ ꯑꯥ
ꯇꯥꯏꯔꯣ
ꯍꯣꯏ ꯃꯆꯨꯗꯣ
ꯑꯣ ꯑꯥ
ꯑꯗꯨꯝ ꯊꯥꯛꯑꯦ ꯑꯗꯨꯅ ꯊꯥꯛꯑꯒ ꯉꯥꯏꯍꯥꯛ ꯑꯣꯣꯠꯂꯦ ꯑꯗꯨꯒ ꯌꯥꯏꯉꯪ ꯊꯥꯗ ꯌꯥꯝ ꯊꯨꯅ ꯀꯥꯁꯤꯜꯂꯛꯑꯦꯕ
ꯑꯥ
ꯑꯗꯨꯅ ꯌꯥꯏꯉꯪꯦꯛ ꯊꯥꯛꯄꯒꯗꯤ ꯉꯥꯏꯍꯥꯛ ꯑꯣꯠꯂꯒ ꯑꯗꯨꯝ ꯃꯍꯤ ꯍꯥꯞꯄ ꯍꯥꯞꯄ ꯌꯥꯔꯦ ꯅꯣꯏ ꯍꯥꯞꯄꯒ ꯑꯗꯨꯝ ꯑꯗꯨꯝ ꯃꯥꯟꯅꯔꯦ ꯑꯗꯨꯝ ꯀꯥꯎꯁꯤꯜꯍꯜꯂꯒ
ꯑꯗꯣ ꯆꯥꯛ ꯌꯦꯟꯁꯥꯡ ꯊꯣꯡꯕꯁꯦ ꯇꯤꯜꯍꯧ ꯉꯧꯕ ꯈꯣꯠꯄꯗꯁꯨ ꯌꯥꯝꯅ ꯂꯩ ꯍꯥꯎꯕ ꯍꯥꯎꯇꯕ ꯍꯥꯏꯌꯦ
ꯑꯥꯎ ꯑꯕꯗꯜ ꯑꯩꯈꯣꯏꯒꯤ ꯇꯤꯜꯍꯧꯗꯦ ꯃꯔ ꯃꯔꯣꯏ ꯑꯇꯩ ꯑꯇꯩ ꯁꯥꯒꯤꯗꯕꯨꯗꯤ ꯃꯔꯣꯏꯒꯨꯝꯕ ꯃꯔꯣꯏ ꯄꯥꯛꯀꯤ ꯅꯥꯀꯨꯞꯁꯤꯗꯤ ꯆꯪꯗ꯭ꯔꯦ ꯑꯗꯨꯒ ꯀꯩꯅꯣꯒꯨꯝꯕ ꯁꯥꯒꯨꯝꯕ ꯊꯣꯡꯕꯗꯗꯤ ꯏꯅ ꯆꯂ ꯌꯥꯟ ꯇꯧꯇꯦꯅ
ꯑꯝ
ꯑꯗꯨꯗ ꯌꯦꯟꯒꯤ ꯇꯤꯜꯍꯧ ꯌꯥꯝꯕꯁꯦ ꯍꯥꯎꯇꯦ ꯊꯨꯝꯃꯦꯕ ꯑꯇꯩ ꯁꯥꯥꯒꯤꯗꯕꯨꯗꯤ ꯀꯩꯁꯨ ꯀꯥꯏꯗꯕ ꯑꯗꯣ ꯇꯤꯜꯍꯧ ꯍꯥꯟꯅ ꯉꯧꯋꯦ ꯐ ꯐꯁꯇꯧ ꯏꯍꯥꯟ ꯍꯥꯟꯅ ꯇꯤꯜꯍꯧ ꯍꯥꯟꯅ ꯉꯧꯔꯦꯗꯅ ꯇꯤꯜꯍꯧꯗꯨ ꯈꯤꯇꯪ ꯑꯩꯈꯣꯏ ꯆꯞ ꯆꯞ ꯆꯤꯉꯛꯄꯗꯒꯤ ꯃꯣꯟꯊꯍꯜꯂꯛꯄ ꯆꯥꯏꯅꯤꯡꯗꯣ ꯑꯗꯨ ꯃ ꯅꯔꯛꯄ ꯈ ꯉꯧꯒ ꯀꯩꯅꯣ ꯑꯩꯈꯣꯏꯒꯤ ꯆꯅꯝ ꯑꯃꯨꯛ ꯍꯥꯞꯄꯅꯤ ꯁꯤꯅꯦꯜ ꯁꯤꯅꯦꯜ ꯀꯣꯟ ꯀꯣꯟꯅ ꯍꯥꯞꯄꯁꯤꯡꯁꯤꯅ ꯌꯥꯝ꯭ꯌꯥ ꯊꯨꯅ ꯀꯥꯒꯟꯕ ꯃꯔꯣ ꯑꯣꯏꯌꯦꯕ ꯑꯗꯨꯅ ꯑꯗꯨ ꯃꯨꯟꯅ ꯃꯅꯝꯅꯨꯡ ꯊꯤꯕꯒꯤ ꯇꯥꯏꯃꯤꯡꯗꯣ ꯑ ꯑꯗꯨ ꯐꯉꯔꯅꯤ ꯃꯆꯨ ꯑꯣꯟꯄꯗꯤ ꯑꯩꯗꯤ ꯀꯌꯥ ꯈꯪꯗꯦꯕ ꯃꯤꯅ ꯃꯆꯨ ꯑꯣꯜꯂꯛꯄ ꯕ꯭ꯔꯥꯎꯟꯅꯤꯡ ꯑꯣꯏꯔꯛꯄ ꯀꯥꯏꯅ ꯈꯪꯗꯦ ꯑꯩꯒꯤꯗꯤ ꯃꯃꯣꯟ ꯑꯣꯟꯊꯔꯛꯄꯒꯤ ꯃꯔꯝ ꯅꯨꯡꯁꯤꯕ ꯑꯃ ꯂꯥꯛꯄꯗ ꯑꯗꯨꯏ ꯀꯥꯟꯗ ꯍꯥꯞꯄꯗ ꯁꯥꯗꯣ ꯍꯥꯞꯄꯦꯗꯣ ꯑ ꯍꯔ ꯀꯔꯃꯦ
ꯑꯗꯣ ꯉꯥ ꯊꯣꯡꯕꯒꯤ ꯉꯧꯕ ꯈꯣꯠꯄꯗꯗꯤ ꯀꯃꯥꯏꯅ ꯇꯧꯒꯦꯕ
ꯉꯥ ꯊꯣꯡꯕꯕꯁꯤꯗꯗꯤ ꯑꯍ ꯑꯅꯝꯕꯅ ꯁꯥꯛꯏꯁꯦ ꯃꯔꯣꯏ ꯅꯄꯥꯛꯄꯤ ꯃꯔꯔꯁꯨ ꯌꯥꯝ ꯃꯔꯨ ꯑꯣꯏꯌꯦ ꯄꯥꯛꯄꯤ ꯃꯔꯥ ꯁꯤꯅ ꯈ꯭ꯋꯥꯏ ꯃꯔꯨ ꯑꯣꯏꯔꯦ ꯉꯥꯒꯤꯗꯗꯤ ꯑꯗꯨꯒ ꯅꯥꯀꯨꯞꯄꯤꯁꯨ ꯑꯗꯨꯝꯅꯩ ꯅꯄꯥꯛꯄꯤ ꯕꯣꯔꯥ ꯅꯥꯀꯨꯞꯄꯤ ꯑꯅ ꯑꯗꯨꯒ ꯑꯩꯁꯦ ꯑꯍꯥꯟꯕꯗ ꯑꯃ ꯆꯪꯦ ꯑꯩꯈꯣꯏ ꯉꯁꯥꯏ ꯃꯍꯤ ꯍꯥꯄꯛꯄꯒꯤ ꯇꯥꯏꯃꯤꯡꯗꯣ
ꯑꯥ
ꯃꯍꯤ ꯍꯥꯞꯄꯒꯤ ꯈꯤꯇꯪ ꯊꯒꯠꯂꯛꯄ ꯇꯥꯏꯃꯤꯡꯗꯨꯗ ꯀꯩꯅꯣꯁꯦ ꯕꯦꯁꯣꯟ ꯈꯤꯇꯪ ꯐꯤꯠꯂꯒ ꯑꯣꯏꯔꯁꯨ ꯍꯥꯏꯩꯕꯤꯕꯗꯣ ꯑꯗꯨꯅ ꯑꯩꯈꯣꯏ ꯉꯥꯒꯤ ꯃꯍꯥꯎ ꯂꯪ ꯂꯪ ꯂꯅꯥꯎꯕ ꯃꯍꯥꯎ ꯑꯃ ꯊꯣꯛꯄꯗꯣ ꯑꯣꯏꯗ ꯑꯗꯨ ꯍꯥꯎꯕ ꯍꯦꯟꯕ ꯑꯗ ꯑꯩꯈꯣꯏ ꯉꯥꯥꯁ ꯁꯣꯒꯠꯂ ꯁꯣꯒꯠꯂꯒ ꯉ ꯁꯣꯒꯠꯂ ꯊꯝꯝꯕꯒꯤ ꯃꯍꯨꯠꯇ ꯅꯥꯀꯟ ꯅꯥꯀꯟꯒꯤ ꯃꯄꯥꯟꯗ ꯄꯛꯄ ꯃꯈꯣꯏ ꯃꯣꯟ ꯑꯣꯏꯒꯦꯔ ꯄꯛꯄꯁꯦ ꯈꯦꯊꯔ ꯈꯦꯊꯔꯒ ꯊꯣꯡꯕꯗꯣ ꯑꯗꯨꯅ ꯍꯥꯎꯕ ꯍꯦꯟꯕꯗꯧꯅ ꯇꯧꯋꯦ ꯑꯩꯅ ꯁꯨꯝ ꯊꯣꯡꯕꯗꯤ ꯐꯔꯤꯌꯥꯟ ꯆꯇꯦ ꯃꯄꯥꯡ ꯀꯥꯈꯠꯂꯛꯏꯗꯅ ꯉꯥꯛ ꯑꯗꯨꯝ ꯄꯥꯠꯇꯗꯕ ꯑꯗꯨꯒ ꯊꯔ ꯆꯦꯊꯔꯒ ꯊꯣꯡꯕꯗꯨꯅ ꯑꯩꯈꯣꯏ ꯃꯍꯥꯎꯗꯣ ꯀꯔꯤ ꯍꯥꯏꯇꯥꯔꯦ ꯆꯦꯟꯕꯗꯣ ꯋꯥ ꯊꯣꯡꯕꯒꯤ ꯆꯔꯥꯡ ꯆꯔꯥꯡ ꯑꯣꯏꯕ ꯂꯩꯗꯅ
ꯂꯩ ꯂꯩ ꯑꯥ
ꯑꯗꯨ ꯇꯧꯗꯦꯕ ꯂꯥꯡꯁꯤꯜꯂꯒ ꯍꯥꯎꯕꯁꯦ ꯍ
ꯎꯝ ꯁꯨꯝ ꯊꯣꯡꯕ ꯃꯤꯅ ꯑꯦꯛꯁꯄꯤꯔꯟꯁ ꯂꯩꯕꯒꯤ ꯋꯥꯅꯤꯗ ꯅꯠꯇ꯭ꯔꯥ
ꯑꯩꯈꯣꯏ ꯁꯤꯗ ꯆꯅꯤ ꯊꯣꯡꯗꯤ ꯊꯣꯡꯅꯗꯤ ꯍꯥꯏ ꯑꯗꯨꯃꯥꯏꯅ ꯇꯧꯕꯗꯣ ꯐꯠꯇꯤ ꯐꯠꯇꯦꯗꯤ ꯍꯥꯏ ꯑꯃ ꯅꯍꯥꯟꯃꯨꯛ ꯆꯥꯛ ꯊꯣꯡꯕꯗ ꯑꯩꯈꯣꯏ ꯑꯉꯥꯡꯒꯤ ꯁꯒꯨꯝꯕꯒꯤꯗ ꯑꯃ ꯊꯣꯡꯉꯝꯃꯦꯕ ꯑꯗꯨꯗꯤ ꯏꯁꯤꯡꯒꯤ ꯃꯍꯨꯠꯇ ꯁꯪꯒꯣꯝꯅ ꯑꯣꯏꯅ ꯃꯍꯤ ꯍꯥꯞꯄ ꯑꯣꯏ ꯑꯗꯨꯗꯤ ꯌꯥꯝꯅꯗꯤ ꯍꯥꯎꯋꯦ ꯎꯝ
ꯉꯥ ꯊꯣꯡꯕꯗ ꯁꯪꯒꯣꯝꯅ ꯍꯥꯞꯄꯤꯕ
ꯁꯪꯒꯣꯝ ꯑꯣꯏꯅ ꯃꯍꯤꯗꯣ ꯁꯪꯒꯣꯝ ꯉꯥꯛꯇ ꯍꯥꯞꯄꯦꯕ ꯁꯥꯞ ꯐꯣꯅꯤꯕ ꯃꯤꯗꯨꯅ ꯁꯪꯒꯣꯉꯁꯨ ꯄꯤꯌ ꯃꯥꯂ
ꯑꯝ ꯑꯩ ꯁꯤ ꯍꯥꯎꯗ ꯍꯕꯦ
ꯑ ꯌꯥꯝ ꯐꯥꯎ
ꯑꯩ ꯉꯁꯤ ꯅꯍꯥꯟꯕ ꯇꯥꯏꯌꯦ ꯁꯪꯒꯣꯝ ꯃꯉꯥꯗꯨꯝꯕꯃꯩ ꯌꯥꯞꯄꯒꯗ
ꯑꯩꯁꯨ ꯑꯍꯥꯟꯕ ꯑꯗꯨꯅ ꯈꯪꯈꯤꯕꯅꯤ
ꯁꯪꯒꯣꯝꯗꯨꯗꯤ ꯑꯁꯦꯡꯕ ꯇꯧꯕ꯭ꯔꯥ ꯀꯃꯥꯏꯅ ꯇꯧꯋꯦ
ꯑꯩꯈꯣꯏ ꯈꯅꯤ ꯍꯪꯕꯣꯗꯣ ꯂꯠꯇ
ꯖꯥꯠ ꯖꯥꯠꯅꯤꯅꯦ ꯉꯥ ꯊꯣꯡꯕꯒꯤ ꯃꯑꯣꯡꯁꯤꯁꯨ
ꯃꯥꯅꯦ ꯃꯈꯜ ꯃꯈꯊꯜ
ꯑꯣ ꯕꯤꯦꯕꯤ ꯑꯩ ꯊꯝꯃꯒꯦ ꯆꯥꯝꯗ ꯆꯥꯈꯤꯌꯦꯀꯣ
ꯍꯣꯏ ꯍꯣꯏ
ꯎꯝ